ꯍꯜꯂꯣ ꯎꯝ ꯇꯥꯏꯌꯦꯦ ꯇꯥꯏꯦ
ꯑꯣ ꯀꯩꯗꯅꯣ
ꯍꯧꯖꯤꯛꯁꯦ ꯑꯩꯁꯦ ꯋꯥꯛꯀꯤꯡ ꯆꯠꯀꯦꯅ ꯇꯧꯔꯝꯕꯅꯦ ꯑꯗꯣ ꯋꯥꯋꯥꯛꯀꯤꯡ ꯑꯥꯎꯠꯇꯪꯗ ꯆꯠꯂꯒꯦ ꯃꯔꯨꯞꯅ ꯐꯣꯟ ꯇꯧꯁꯤꯜꯂꯛꯑꯕꯅꯤꯅ ꯃꯔꯨꯞꯀ ꯉꯍꯥꯛꯇꯪ ꯋꯥꯔꯤ ꯁꯥꯟꯅꯔꯁꯤ ꯀꯣ
ꯍꯣꯏ ꯍꯣꯏ ꯆꯤꯜꯂꯨꯔꯦ ꯆꯠꯂꯣ ꯑꯗꯨꯗꯤꯀꯣ
ꯍꯣꯏ ꯉꯥꯏꯍꯥꯛꯇꯪ ꯂꯩ ꯆꯠꯇꯣꯏꯅꯦ
ꯑꯗ ꯍꯧꯣꯏ ꯋꯥ ꯀꯦꯟꯗ꯭ꯔꯣ
ꯊꯦꯡꯕꯨꯗꯤ ꯊꯦꯡꯉꯦ ꯑꯗꯣ ꯀꯩꯅꯣ ꯇꯧꯋꯦ ꯕꯖꯥꯔꯗꯗꯤ ꯃꯩ ꯉꯥꯜꯂꯤꯦꯗꯅꯀꯣ ꯊꯦꯡꯉꯀꯥꯟꯗꯗꯤ ꯑꯃꯨꯛ ꯒꯥꯔꯤꯁꯨ ꯌꯥꯝꯅ ꯇꯣꯏꯅ ꯂꯥꯛꯇꯦꯕ ꯌꯥꯝ ꯆꯤꯟꯗꯦꯕꯀꯣ ꯊꯦꯡꯉꯀꯥꯟꯁꯤꯗ ꯑꯃꯨꯛ ꯆꯥꯆꯥꯥ ꯇꯣꯛꯑꯒ ꯆꯠꯄ ꯍꯥꯏꯁꯦ ꯑꯗꯨꯝ ꯑꯩꯈꯣꯏ ꯆꯥꯕ ꯇꯨꯝꯕꯗꯁꯨ ꯃꯇꯦꯡ ꯌꯥꯝ ꯄꯥꯡꯉꯤꯗꯅꯀꯣ ꯑꯗꯨꯅ ꯇꯖꯥ ꯇꯣꯛꯄꯒ ꯌꯥꯝ ꯁꯥꯡꯗꯕꯤꯗ ꯑꯣꯏꯒꯦꯔꯥ ꯉꯥꯛꯇꯪ ꯉꯥꯏꯍꯥꯛꯇꯪ ꯁꯨꯝ ꯆꯠꯇꯣꯛꯄ ꯅꯨꯃꯤꯗꯥꯡꯗꯀꯣ ꯑꯗꯨ ꯑꯗꯨꯝ ꯐꯕꯅꯦ ꯁꯣꯝꯁꯨ ꯃꯔꯨꯞꯁꯨ ꯆꯠꯄꯤꯌꯣ ꯑꯗꯨꯝ ꯇꯟꯖꯥ ꯐꯪꯉꯒꯗꯤꯀꯣ ꯍꯣꯏ ꯌꯥꯝ ꯋꯥꯕ ꯑꯣꯏꯔꯒꯗꯤ ꯀꯩꯁꯨ ꯆꯠꯇ꯭ꯔꯒꯁꯨ ꯀꯩꯁꯨ ꯀꯥꯏꯗꯦ
ꯑꯩꯁꯨ ꯍꯧꯖꯤꯛ ꯉꯥꯛꯇꯪ ꯃꯥꯡ ꯁꯨꯃꯥꯡꯗ ꯀꯩꯀꯩ ꯉꯍꯥꯎ ꯉꯥꯍꯥꯎ ꯆꯠꯂꯝꯃꯦ ꯑꯗꯒꯤꯗꯤ ꯈꯣꯡꯁꯦ ꯁꯤꯗꯒꯨꯝ ꯀꯩꯒꯨꯝ ꯇꯧꯕꯗꯒꯤ ꯃꯥꯡꯒꯣꯟꯁꯤꯗ ꯐꯝꯃꯒꯀꯣ ꯅꯨꯡꯁꯤꯠ ꯌꯥꯏꯔꯝꯕꯅꯦ ꯅꯨꯡꯁꯤꯠꯁꯦ ꯌꯥꯝ ꯅꯨꯡꯉꯥꯏ ꯍꯧꯖꯤꯛ ꯅꯣꯡ ꯈꯤꯇꯪ ꯈꯤꯇꯪ ꯈꯤꯛꯈꯤꯕꯒꯤ ꯌꯥꯝ ꯏꯪꯕꯗꯣ ꯅꯍꯥꯟꯈꯩꯗꯤ ꯅꯣꯡꯃꯒꯁꯨ ꯌꯥꯝ ꯁꯥꯕ ꯈꯣꯠꯄ ꯑꯣꯏ ꯗꯣ ꯑꯣꯏꯕꯅꯦꯕꯀꯣ ꯑꯗꯨꯣ ꯉꯁꯤꯗꯤ ꯌꯥꯝ ꯏꯪꯅ ꯋꯦꯗꯔꯁꯦ ꯌꯥꯝ ꯅꯨꯡꯉꯥꯏ ꯍꯣꯏ ꯃꯥ ꯑꯩ ꯌꯦꯟ ꯅꯍꯥꯟ ꯈꯔ ꯂꯧꯔꯨꯕꯅꯦꯕ ꯄꯨꯡꯀꯛ ꯄꯨꯡꯀꯛ ꯆꯥꯎꯔꯦ ꯍꯞꯇꯥ ꯑꯅꯤ ꯊꯈꯥꯏꯃꯨꯛ ꯐꯥꯔꯕꯅꯦꯕ ꯉꯔꯥꯡ ꯑꯍꯤꯡꯗꯣ ꯈꯔ ꯏꯪꯈ꯭ꯔꯦꯅꯦ ꯃꯄꯥꯟꯗ ꯊꯝꯕ ꯅꯍꯥꯟ ꯀꯩ ꯑꯗꯨꯝ ꯐꯥꯖꯤꯟꯕꯤꯕꯅꯦꯕ ꯈꯔ ꯆꯥꯎꯔꯦ ꯃꯄꯥꯟ ꯊꯝꯁꯦꯅ ꯊꯝꯃꯨꯔꯦ ꯑꯗꯨꯗꯨꯒ ꯉꯔꯥꯡ ꯆꯨꯝꯕꯩꯗꯤ ꯍꯦꯛꯇ ꯏꯪꯗꯅ ꯈꯣꯠꯇꯅ ꯇꯧꯔꯒ ꯅꯤꯛ ꯂꯩꯔꯝꯃꯦ ꯑꯗꯣ ꯑꯗꯨꯒ ꯌꯥꯎꯔꯛꯄꯗ ꯍꯧꯖꯤꯛꯐꯥꯎ ꯆꯥꯛ ꯃꯆꯤꯟꯖꯥꯛꯀ ꯆꯥꯗꯕꯤꯒꯤ ꯃ ꯃꯝ ꯄꯣꯜꯂꯒ ꯅꯥꯕꯒꯤ ꯑꯗꯨꯃꯥꯏꯅ ꯇꯧꯔ ꯂꯩꯔꯝꯃꯦ ꯑꯗꯨ ꯉ ꯁꯤ ꯑꯃꯨꯛ ꯐꯥꯖꯤꯟꯕꯤꯔꯒ ꯑꯃꯨꯛ ꯊꯝꯃꯤꯅꯦ ꯐꯖꯅ
ꯎꯝ ꯍꯣꯏ ꯇꯧꯕꯅꯦ ꯑꯗꯨꯒꯨꯝꯕ ꯀꯩꯅꯣꯒꯨꯝꯕꯁꯦ ꯌꯦꯟ ꯃꯆꯥꯒꯨꯝꯕꯕꯁꯤꯦꯀꯣ ꯐꯖꯅ ꯍꯥꯏꯗꯤ ꯐꯤ ꯅꯣꯡ ꯀꯨꯞꯁꯤꯟꯕ ꯈꯣꯠꯆꯤꯟꯕ ꯑꯗꯒꯤ ꯅꯨꯡꯁꯥ ꯁꯥꯔꯛꯀꯥꯟꯗꯅ ꯐꯤꯗꯣ ꯍꯥꯏꯗꯣꯛꯄ ꯈꯣꯠꯄ ꯑꯗꯩ ꯅꯨꯃꯤꯗꯥꯡꯗ ꯃꯩ ꯊꯥꯟꯕꯤꯕ ꯑꯗꯨꯃꯥꯏꯅ ꯌꯥꯝ ꯆꯪꯕꯅꯦ ꯁꯦꯕꯥ ꯈꯔ ꯆꯪꯉꯦ ꯍꯥꯏꯇꯥꯔꯦꯀꯣ ꯁꯥ ꯌꯦꯟ ꯂꯣꯏꯕ ꯁꯤꯃꯛꯇꯕꯨ ꯍꯥꯏꯕ ꯍꯧꯖꯤꯛꯁꯨ ꯃꯩ ꯃꯨꯠꯈ꯭ꯔꯦ ꯑꯩꯈꯣꯏꯒꯤꯗꯤ ꯑꯩꯈꯣꯏ ꯂꯣꯝ ꯁꯥꯏꯠꯠꯇꯗꯤ ꯅꯣꯏꯔꯣꯝꯒꯤꯗꯤ ꯈꯪꯗ꯭ꯔꯦ ꯃꯩ ꯀꯩꯗꯧꯔꯣꯝ ꯈꯪꯗ꯭ꯔꯦ ꯑꯁꯨꯃꯥꯏꯅ ꯍꯦꯛꯇ ꯑꯃꯨꯛ ꯃꯨꯠ ꯑꯃꯨꯛ ꯉꯟ ꯇꯧꯕꯁꯦ ꯍꯦꯛꯇ ꯇꯧꯒꯠꯂꯦ ꯑꯗꯣ ꯉꯁꯤ ꯉꯔꯥꯡꯗꯤ ꯌꯥꯝ ꯇꯣꯏꯔꯦ ꯃꯩ ꯃꯝꯕꯁꯤꯀꯣ ꯋꯦꯗꯔꯁꯤꯅ ꯋꯦꯗꯔꯁꯤ ꯁꯤꯅꯁꯨ ꯈꯪꯗ꯭ꯔꯦ ꯀꯩꯒꯤꯅꯣ ꯈꯪꯗ꯭ꯔꯦ
ꯅꯣꯡꯁꯦ ꯑꯃꯨꯛ ꯦꯛ ꯦꯦꯛ ꯑꯗꯒꯤ ꯀꯪꯇꯥ ꯇꯥ ꯇꯧꯕꯒꯤꯀꯣ ꯃꯩ ꯊꯥꯕꯗꯁꯨ ꯑꯗꯨꯝ ꯈꯔ ꯇꯧꯔꯗꯤ ꯑꯗꯣ ꯑꯩꯈꯣꯏꯒꯤ ꯃꯃꯤꯡ ꯀꯩꯀꯩ ꯐꯥꯛꯄ ꯈꯣꯠꯄ ꯇꯧ ꯇꯥꯔꯦ ꯃꯩꯁꯦ ꯃꯨꯠꯁꯤꯠꯂꯦꯕꯦꯕ ꯉꯁꯥꯏ ꯑꯌꯨꯛꯁꯨ ꯀ ꯌꯥꯝ ꯀꯨꯏꯅ ꯂꯥꯛꯇꯦ ꯑꯩꯉꯣꯟꯗ ꯍ ꯆꯥꯛ ꯊꯣꯡꯗꯣꯛꯄ ꯐꯔꯤꯅꯦꯕ ꯄꯨꯡ ꯇꯔꯦꯠ ꯑꯗꯨꯋꯥꯏ ꯂꯥꯛꯇꯕꯗꯨꯅ ꯄꯨꯡ ꯃꯈꯥꯏ ꯇꯔꯥꯕꯨꯥꯎ ꯇꯥꯔꯕꯅꯤꯅ ꯃꯩꯁꯨꯨꯔꯥ ꯂꯥꯛꯇꯕꯅꯦꯃꯤ ꯍꯥꯏꯕꯗꯤ ꯑꯩꯈꯣꯏꯁꯤꯒꯤ ꯃꯣꯏꯒꯤ ꯊꯕꯛ ꯏꯪꯈꯥꯡ ꯇꯧꯕꯒꯤ ꯂꯝ ꯁꯦꯝꯕ ꯈꯣꯠꯄ ꯇꯧꯕꯗꯣ ꯑꯩꯈꯣꯏꯒꯤ ꯇ꯭ꯔꯥꯟꯁꯐꯣꯔꯃꯔ ꯂꯩꯀꯥꯏ ꯂꯩꯀꯥꯏ ꯈꯤꯟꯕꯗꯣ ꯑꯗꯨꯏ ꯃꯅꯥꯛꯇꯁꯨ ꯑꯗꯨꯝ ꯈꯔ ꯁꯦꯡꯕꯒꯤ ꯑꯣꯏꯕꯖꯥꯠꯅꯤ ꯑꯗꯣ ꯀꯣꯟꯊꯪꯗꯗꯤ ꯃꯣꯏꯒꯤ ꯂꯝ ꯁꯦꯡꯕ ꯈꯣꯠꯄꯗ ꯇꯧꯕꯗ ꯂꯣꯏꯔꯒ ꯑꯗꯨꯃꯥꯏꯅ ꯃꯩ ꯊꯥꯔꯛꯀꯦꯅ ꯍꯥꯏ ꯑꯗꯒꯤ ꯑꯩꯈꯣꯏ ꯂꯥꯏꯔꯤꯛ ꯄꯥꯐꯝꯗꯨꯁꯨ ꯀꯨꯏꯔꯖꯥꯠꯅꯤ ꯄꯨꯡ ꯇꯔꯦꯠꯇꯒꯤ ꯃꯩ ꯖꯅꯦꯔꯦꯠꯇ ꯉꯪꯈꯠꯂꯛꯄꯗꯨꯅ ꯃꯩ ꯂꯥꯛꯇꯕꯒꯤ ꯑꯗꯣ ꯃꯣꯏꯅ ꯁꯨꯃꯥꯏꯅ ꯍꯥꯏ ꯑꯗꯣ ꯄꯨꯡ ꯇꯔꯥ ꯂꯥꯛꯇꯗꯤ ꯄꯨꯡ ꯇꯔꯥꯗꯗꯤ ꯃꯇꯝ ꯈꯔ ꯍꯥꯏꯗꯤ ꯈꯤꯇꯪ ꯖꯦꯅꯦꯔꯦꯇꯔꯁꯦ ꯃꯨꯠꯊꯠꯀꯦꯀꯣ ꯅꯠꯇ꯭ꯔꯗꯤ ꯖꯦꯔꯦꯇꯔꯁꯦ ꯌꯥꯔꯣꯏ ꯈꯣꯠꯂꯣꯏ ꯑꯗꯨꯃꯥꯏꯅ ꯍꯥꯏꯌꯦꯕꯀꯣꯪꯕꯝ ꯆꯥꯎꯔꯕꯀꯣ ꯇꯧꯔꯤꯁꯦ
ꯍꯣꯏ ꯇꯧꯕꯅꯦ ꯑꯗꯨꯝ ꯀꯩꯅꯣ ꯇ꯭ꯔꯥꯟꯁꯐꯣꯔꯃ
ꯑꯗꯣ ꯅꯣꯏ ꯀꯩꯅꯣꯁꯨꯦ ꯉꯁꯥꯏ ꯍꯥꯏꯕ ꯀꯥꯟꯗ ꯅꯣꯏ ꯌꯨꯝꯗꯣ ꯍꯧꯖꯤꯛ ꯃꯆꯨꯗꯨ ꯐꯖꯅ ꯁꯪꯗ ꯈꯣꯠ ꯑꯗꯨꯇꯅ ꯇꯧꯔꯦ ꯍꯥꯏꯌꯦ ꯃꯆꯨ ꯌꯥꯝ ꯐꯖꯩ ꯍꯥꯏꯑꯌꯦ ꯉꯁꯥꯏ ꯍꯥꯏꯕꯗ ꯀꯃꯥꯏ ꯀꯩꯀꯩ ꯃꯆꯨ ꯁꯪꯉꯤꯅꯣ ꯀꯃꯥꯏꯅ ꯇꯧꯔꯤꯅꯣ
ꯑꯩꯈꯣꯏ ꯌꯨꯝꯒꯤꯁꯦ ꯊꯣꯏꯅ ꯁꯪꯕ ꯑꯣꯏꯗ꯭ꯔꯤꯗ ꯐꯨꯇꯤꯟ ꯀꯛꯄ ꯍꯥꯏꯅ ꯇꯧꯕꯗꯣ ꯑꯉꯧꯕꯅ ꯑ ꯄ꯭ꯂꯁꯇꯔ ꯇꯧꯕꯗꯣꯀꯣ ꯇꯥꯏꯌꯦ ꯇꯥꯏꯌꯦ ꯑꯗꯨꯝ ꯍꯥꯏꯔꯛꯏꯁꯤꯅꯦꯀꯣ ꯑꯩ ꯑꯩ ꯈꯣꯟꯖꯦꯜ ꯇꯥꯗꯕ꯭ꯔꯣ
ꯇꯥꯔꯦꯠ ꯇꯔꯦ ꯍꯥꯏꯀꯦꯠꯇꯪ ꯄꯠ ꯇꯠꯂꯨꯕꯒꯤ
ꯑꯣ ꯄ꯭ꯂꯁꯇꯔ ꯇꯧꯕꯒꯤꯁꯦ ꯑꯩꯈꯣꯏ ꯄ꯭ꯂꯁ ꯀꯩꯅꯣ ꯇꯧꯔꯤ ꯐꯨꯇꯤꯟ ꯀꯛꯏꯌꯦ ꯍꯧꯖꯤꯛ ꯑꯗꯨ ꯐꯨꯇꯤꯟ ꯀꯛꯄ ꯂꯣꯏꯔꯒ ꯍꯌꯦꯡ ꯐꯨꯇꯤꯟꯁꯦ ꯃꯣꯏꯗꯤ ꯂꯌꯔ ꯑꯃ ꯑꯅꯤꯔꯛ ꯑꯍꯨꯝꯂꯛ ꯇꯧꯕ ꯃꯥꯜꯂꯦ ꯑꯗꯨꯃꯥꯏꯅ ꯇꯧꯕ ꯃꯥꯜꯂꯦ ꯑꯍꯥꯟꯕꯒꯤ ꯂꯣꯏꯈ꯭ꯔꯦ ꯑꯀꯣꯟꯕꯒꯤ ꯇꯧꯗ꯭ꯔꯤ ꯑꯗꯨꯒ ꯃꯣꯏꯁꯦ ꯔꯪ ꯀꯣꯟꯅ ꯂꯥꯛꯇꯣꯏꯅꯦ ꯔꯪ ꯃꯆꯨ ꯀꯩꯀꯩ ꯑꯩꯈꯣꯏꯗꯅ ꯂꯣꯏ ꯈꯟꯕꯅꯦ ꯃꯩ ꯑꯃꯨꯛ ꯂꯥꯛꯑꯦ ꯃꯩ ꯃꯩꯁꯦ ꯄꯨꯐꯥ ꯄꯨꯐꯥ ꯁꯪꯉꯦ
ꯎꯝ ꯐꯩ ꯅꯣꯏ ꯃꯆꯨ ꯇꯨꯁꯥꯏ ꯀꯅꯥꯅꯣꯝ ꯍꯥꯏꯕ ꯀꯥꯎꯈ꯭ꯔꯦ ꯉꯁꯥꯏꯔ ꯉꯔ ꯀ ꯅꯣꯏ ꯌꯨꯝꯒꯤ ꯃꯆꯨꯗꯣ ꯌꯥꯝ ꯏꯪꯉ ꯌꯥꯝ ꯐꯖꯍꯋꯦ ꯀꯣꯂ ꯃꯆꯁꯨ ꯁꯪ ꯍꯧꯔꯦ ꯈꯣꯠꯂꯦꯅ ꯍꯥꯏꯕ ꯑꯗꯣ ꯃꯊꯛꯀꯤꯗꯤ ꯀꯃꯥꯏꯅ ꯇꯧꯔꯒꯦ ꯆꯤꯡꯒ ꯑꯃꯁꯨ ꯑꯗꯨꯝ ꯑꯣꯏꯗꯣꯏꯔꯥ ꯀꯃꯥꯏꯅ ꯇꯧꯗꯣꯏ ꯅꯣꯏꯗꯤ
ꯖꯤꯡꯒ ꯃꯊꯛꯀꯤ ꯍꯥꯏ ꯈ꯭ꯋꯥꯏ ꯃꯇꯣꯟꯁꯤꯗꯤ ꯑꯃꯨꯛ ꯖꯤꯡꯒ ꯀꯨꯞꯇ ꯌꯥꯔꯣꯏꯗꯅꯀꯣ ꯍꯥꯏꯗꯤ ꯀꯩꯅꯣꯒꯨꯝꯕ ꯖꯤꯡꯒꯜꯅ ꯀꯨꯞꯇ꯭ꯔꯒꯗꯤ ꯁꯥꯠꯀꯨꯝꯕ ꯍꯩ ꯇꯥꯔꯒꯗꯤ ꯁꯥꯠꯇꯨꯗ ꯑꯃꯨꯛ ꯌꯨꯊꯔꯛꯑꯒ ꯍꯌꯦꯡ ꯑꯃꯨꯛ ꯕꯦꯔꯥ ꯀꯥꯗꯣꯏꯅꯦꯕ ꯖꯤꯡꯒ ꯂꯣꯏꯅ ꯈꯟꯅꯔꯤꯁꯦ ꯑꯗꯨꯅ ꯈ꯭ꯋꯥꯏ ꯃꯇꯣꯟꯗꯀꯣ ꯑꯗꯨꯅ ꯃꯇꯣꯟꯒꯤ ꯁꯔꯨꯝꯈꯩꯁꯦ ꯑꯗꯨꯝ ꯍꯧꯖꯤꯛ ꯃꯈꯥꯒꯤ ꯇꯥꯏꯜꯁ ꯅꯞꯄ ꯌꯥꯅꯕ ꯑꯩꯈꯣꯏꯅ ꯕꯦꯂꯥꯃꯥꯔꯇꯤ ꯇꯧꯔꯒ ꯑꯗꯨꯝ ꯍꯩꯔꯤ ꯃꯊꯛꯀꯤ ꯐ꯭ꯂꯣꯔꯗꯨꯀꯣ ꯕꯣꯔꯠꯀꯤ ꯃꯊꯛꯇꯨꯗ ꯑꯃꯨꯛ ꯕꯦꯂꯥꯃꯥꯔꯇꯤ ꯑꯃꯨꯛ ꯍꯩꯔꯤꯅꯦꯕꯀꯣ ꯌꯣꯠꯀꯩ ꯈꯔꯩ ꯊꯥꯔꯒ ꯁꯝꯅ ꯍꯥꯏꯔꯀꯥꯟꯗ ꯑꯩꯈꯣꯏꯅ ꯁꯥꯠ ꯍꯩꯕ ꯀꯃꯥꯏꯅ ꯇꯧꯕꯗꯣ ꯑꯗꯨꯃꯥꯏꯅ ꯇꯧꯔꯦ ꯇꯧꯔꯒ ꯑꯃꯨꯛ ꯑꯩꯈꯣꯏ ꯍꯌꯦꯡ ꯇꯥꯏꯜꯁꯁꯨ ꯑꯃꯨꯛ ꯅꯛꯄꯛꯇꯣꯏꯅꯦꯕꯀꯣ ꯁꯨꯃꯥꯏꯅ ꯃꯊꯛꯀꯤ ꯂꯣꯏꯔꯒ ꯑꯃꯨꯛ ꯃꯌꯥꯏꯒꯤ ꯁꯔꯨꯛ ꯑꯃꯨꯛ ꯂꯥꯛꯇꯣꯏꯅꯦ ꯍꯧꯖꯤꯛꯄꯨꯗꯤ ꯃꯆꯨ ꯍꯥꯏꯁꯦ ꯏꯪꯉꯧ ꯉꯧꯔꯤꯗ ꯐꯨꯇꯤꯟ ꯀꯛꯄ ꯍꯥꯏꯁꯦ ꯐꯨꯇꯤꯟ ꯍꯥꯏꯁꯤꯗ ꯑꯃꯨꯛ ꯉꯧꯁꯨ ꯉꯧꯏꯗꯅꯀꯣ ꯑꯗꯨ ꯃꯤꯅꯕꯨꯗꯤ ꯍꯥꯏꯌꯦ ꯅꯣꯏꯗꯣ ꯈꯔ ꯈꯔ ꯃꯆꯨ ꯁꯪꯕ ꯍꯧꯔꯛꯄꯗꯒꯤ ꯌꯨꯝ ꯃꯥꯜꯂꯛꯑꯦ ꯈꯣꯠꯂꯦ ꯍꯥꯟꯅꯗꯤ ꯕꯣꯛꯁ ꯃꯥꯜꯂꯝꯟꯕꯅꯤꯅ ꯍꯥꯏ ꯕꯣꯛꯁ ꯑꯣꯏꯅ ꯂꯩꯕꯗꯨꯗ ꯀꯣ
ꯑ ꯅꯪꯒꯤ ꯀꯥ ꯃꯊꯛꯀꯤ ꯂꯩꯐꯝ ꯈꯣꯠꯐꯝ ꯇꯧꯕ ꯅꯪꯒꯤ ꯀꯃꯥꯏꯅ ꯇꯧꯔꯦ ꯃꯩ ꯅꯣꯡ ꯄꯥꯜꯂꯕ ꯈꯣꯠꯂꯛꯑꯕ ꯑꯗꯩ ꯃꯆꯨ ꯑꯦ ꯔꯪ ꯁꯪ ꯕ ꯈꯣꯠꯄꯗꯤ ꯀꯃꯥꯏꯅ ꯇꯧꯔꯦ
ꯃꯩ ꯅꯨꯡꯁꯦ ꯐꯖꯅꯗꯤ ꯐꯤꯠꯇꯤ ꯂꯣꯏꯗ꯭ꯔꯤ ꯂꯣꯏꯗ꯭ꯔꯤ ꯑꯗꯨ ꯅꯍꯥꯟꯗꯤ ꯐꯅꯌꯥꯝꯗꯤ ꯄꯥꯜꯂꯝꯃꯕꯅꯦ ꯆꯥꯎꯔꯥꯛꯄ ꯑꯃ ꯐꯖꯅꯗꯤ ꯄꯥꯜꯂꯝꯃꯦ ꯑꯩ ꯑꯩꯅ ꯂꯩꯗꯣꯏꯁꯤꯗꯤ ꯐꯥꯔꯁ ꯐ꯭ꯂꯣꯔꯗꯅꯦꯕꯀꯣ ꯑꯍꯥꯟꯕꯒꯤ ꯃꯊꯣꯜꯗꯨꯗꯅꯦ ꯑꯥ ꯃꯇꯇꯣꯟꯗ ꯅꯠꯇꯦꯕꯀꯣ ꯑꯩꯈꯣꯏꯗ ꯍꯣꯏ ꯀꯛꯑꯒ ꯑꯗꯨꯝ ꯅꯛꯅꯅ ꯂꯩꯔꯦ ꯍꯥꯏꯇꯥꯔꯦꯀꯣ ꯑꯩꯅꯁꯨꯥ ꯃꯇꯣꯟꯗꯨꯗꯤ ꯂꯩꯅꯤꯡꯗꯦꯕ ꯍꯥꯏꯗꯤ ꯅꯣꯡ ꯇꯥꯔꯀꯥꯟꯗ ꯖꯤꯡ ꯑꯃ ꯃꯈꯣꯟꯜꯒꯨꯝꯕ ꯀꯩꯒꯨꯝꯕꯕꯁꯤ ꯇꯥꯅꯤꯡꯗꯦꯕꯀꯣ ꯑꯗꯩ ꯃꯊꯛꯁꯤꯅ ꯑꯃꯨꯛ ꯏꯍꯥꯡ ꯍꯥꯡꯅ ꯑꯗꯨꯝ ꯊꯝꯗꯣꯏꯅꯦ ꯄꯣꯠ ꯆꯩ ꯀꯩꯀꯩ ꯃꯌꯥꯝ ꯑꯃ ꯊꯝꯅꯦꯅ ꯍꯥꯏꯔꯦ ꯑꯗꯨꯅ ꯃꯊꯛꯁꯤꯗꯤ ꯑꯃꯨꯛ ꯍꯥꯡꯉꯅꯤ ꯑꯗꯨꯒ ꯃꯈꯥ ꯃꯈꯩꯁꯤꯅ ꯑꯃꯨꯛ ꯑꯩꯈꯣꯏ ꯂꯩꯗꯣꯏꯅꯦꯕꯀꯣ ꯑꯩ ꯀꯥꯗꯨꯗꯤ ꯑꯃꯨꯛ ꯃꯈꯥ ꯉꯁꯤ ꯃꯊꯪ ꯑꯍꯥꯟꯕꯒꯤ ꯃꯊꯣꯜꯒꯤ ꯑꯗꯨꯝ ꯀꯩꯅꯣ ꯀꯥꯆꯤꯟꯗꯅ ꯋꯥꯏꯅꯤ ꯍꯥꯏꯇꯥꯔꯦ ꯁꯅꯥꯃꯍꯤꯒ ꯂꯩꯕ ꯑꯗꯨꯋꯥꯏꯗꯣ ꯑꯗꯨꯒꯤ ꯃꯊꯛ ꯑꯣꯏꯗꯣꯏꯕ ꯑꯩꯈꯣꯏꯅ ꯀꯃꯥꯏ ꯑꯣꯏ ꯅꯣꯏꯒꯤꯗꯤ ꯀꯃꯥꯏꯅ ꯇꯧꯕ ꯁꯥꯕ ꯈꯣꯠꯄꯁꯦ ꯍꯧꯖꯤꯛ ꯄ꯭ꯂꯥꯟ ꯇꯧꯕ ꯍꯧꯔꯕ꯭ꯔꯥ ꯀꯃꯥꯏꯅ ꯇꯧꯒꯦ ꯍꯧꯖꯤꯛꯀꯥꯟ
ꯎꯝ ꯌꯨꯝ ꯁꯥꯕ ꯃꯇꯝꯗꯤ ꯑꯗꯨꯝ ꯑꯣꯏꯔꯕꯅꯦ ꯑꯗꯨꯝ ꯌꯥꯔꯕꯅꯤ ꯑꯗꯣ ꯍꯧꯖꯤꯛꯀꯥꯟꯁꯤ ꯄꯩꯁꯥꯁꯤ ꯂꯩꯇ ꯇꯕꯀ‌ꯣ ꯁꯥꯒꯦ ꯍꯥꯏꯔꯗꯤ ꯑꯃꯨ ꯇꯥꯒꯗꯣꯏꯕ ꯑꯗꯨꯒꯤ ꯏꯁꯥꯁꯦ ꯈꯤꯇꯪ ꯇꯨꯡꯁꯤꯟꯒꯦ ꯈꯣꯠꯀꯦ ꯇꯧꯕꯅꯤ ꯑꯗꯨꯅ ꯈꯣꯏ ꯕꯥ ꯑꯣꯏꯅ ꯁꯥꯕ ꯍꯥꯏꯕꯗꯨꯝ ꯑꯣꯏꯔꯔꯣꯏꯕꯀꯣ ꯑꯩ ꯃꯇꯝꯗ ꯇꯥꯕ ꯅꯠꯇ꯭ꯔꯗꯤ ꯑꯗꯨ ꯈꯪꯗꯦ ꯆꯍꯤꯁꯨ ꯁꯨꯝ ꯌꯥꯝꯗꯤꯂꯛꯑꯦ ꯑꯗꯒꯤ ꯂꯨꯍꯣꯡ ꯀꯩꯗꯣꯡꯕ ꯃꯇꯝ ꯑꯗꯨ ꯌꯧꯔꯑꯅꯤ ꯒ꯭ꯌꯥꯟ ꯇꯥꯔꯦ ꯇꯧꯗꯣꯏꯁꯦ
ꯍꯣꯏ ꯑꯗꯨꯕꯨꯗꯤ ꯑꯣꯏꯕꯅꯦ ꯎꯝ ꯄꯩꯁꯥꯁꯦꯀꯣ ꯂꯨꯄꯥ ꯂꯥꯛꯈ ꯍꯥꯏꯗꯤ ꯁꯝꯅ ꯍꯥꯏꯔꯀꯗ ꯂꯄꯥ ꯂ ꯀꯨꯟ ꯆꯪꯉꯦꯕ ꯍꯥꯏꯕꯀꯣ ꯗꯕꯜꯗ ꯑꯗꯨꯝ ꯄꯥꯕ ꯌꯥꯏ ꯀꯩꯒꯤꯅꯣ ꯍꯥꯏ ꯇꯔꯦ ꯍꯧꯖꯤꯛꯀꯥꯟꯗꯤ ꯄꯣꯠ ꯆꯩ ꯇꯥꯡꯕ ꯈꯣꯠꯄꯁꯤꯀꯣ ꯕꯟꯁꯤ ꯇꯣꯏꯔꯦꯗꯗꯅꯀꯣ ꯌꯣꯠ ꯃꯃꯜꯁꯤꯁꯨ ꯑꯩꯈꯣꯏꯅ ꯄꯥꯕ ꯃꯃꯜꯗꯨꯗꯒꯤ ꯑꯗꯨꯝ ꯖꯔ ꯖꯔ ꯖꯔ ꯍꯦꯟꯒꯠꯄꯅꯦꯕ ꯍꯥꯏꯗꯤ ꯕꯟꯒꯨꯝꯕ ꯂꯩꯇ꯭ꯔꯒꯗꯤ ꯐꯩ ꯑꯗꯨ ꯅꯠꯇ꯭ꯔꯒꯗꯤ ꯑꯗꯨꯝ ꯕꯦꯂꯥꯃꯥꯔꯇꯤꯗ ꯑꯣꯏꯒꯦꯔꯥ ꯀꯩꯗ ꯑꯣꯏꯒꯦꯔꯥ ꯂꯣꯏ ꯍꯦꯟꯒꯠꯂꯦꯕ ꯃꯃꯜꯁꯦ ꯑꯗꯨꯅ ꯄꯥꯔꯤꯕ ꯃꯃꯜꯗꯨꯒꯤ ꯑꯗꯨꯝ ꯆꯪꯕꯁꯦ ꯗꯕꯜꯗ ꯑꯗꯨꯝ ꯆꯪꯉꯦ ꯆꯪꯕꯁꯦ ꯑꯩ ꯐꯥꯎꯕ ꯑꯩ ꯄꯩꯁꯥ ꯄꯨꯊꯣꯛꯇꯦ ꯍꯥꯏꯕ ꯍꯥꯏꯅ ꯑꯩꯈꯣꯏ ꯗꯥ ꯍꯅ ꯁꯥꯏ ꯍꯥꯏꯕꯨ ꯍꯥꯏꯅ ꯑꯗꯨꯝ ꯈꯪꯗꯤ ꯈꯪꯉꯦꯕ ꯆꯥꯎꯔꯥꯛꯄ ꯑ ꯑꯃꯗꯤ ꯑꯗꯨꯝ ꯁꯨꯃꯥꯏ ꯁꯨꯃꯥꯏ ꯁꯨꯃꯥꯏꯅ ꯆꯪꯉꯦꯕꯨ ꯑꯗꯨꯅ ꯅꯣꯏꯒꯤꯁꯨ ꯍꯌꯦꯡ ꯁꯥꯔꯗꯤ ꯄꯩꯁꯥꯗꯣ ꯈꯔ ꯃꯔꯥꯡ ꯀꯥꯏꯅ ꯂꯩꯔꯀꯥꯟꯗ ꯑꯣꯏꯅ ꯁꯥꯑꯣ ꯑꯩꯅ ꯍꯥꯏꯅꯤꯡꯕ ꯍꯥꯏꯕꯨ ꯀ ꯅꯣꯏ ꯀꯀꯥ ꯍꯣꯏꯗꯤ ꯁꯥꯔꯅꯤ ꯍꯜꯂꯣ ꯀꯃꯥꯏꯅ ꯍꯥꯏꯒꯦ
ꯃꯣꯏ ꯁꯥꯔꯅꯤ ꯃꯣꯏꯒꯤꯁꯦ ꯍꯟꯗꯛ ꯅꯕꯦꯝꯕꯔ ꯗꯤꯁꯦꯝꯕꯔ ꯁ꯭ꯋꯥꯏꯗꯒꯤ ꯑꯗꯨꯝ ꯍꯧꯗꯣꯛꯇꯔꯦ ꯃꯣꯏꯒꯤꯁꯨꯛ ꯃꯣꯏꯁꯨ ꯂꯝ ꯆꯥꯎꯗ꯭ꯦꯕꯀꯣ ꯍꯧꯣꯏꯁꯨꯛ ꯃꯣꯏꯒꯤ ꯄꯣꯠ ꯆꯩꯩ ꯊꯥꯅꯔꯤꯕ ꯑꯗꯒꯤ ꯑꯩꯈꯣꯏ ꯌꯦꯡꯒꯣꯟ ꯊꯝꯃꯤꯕ ꯖꯒꯥꯗꯣ ꯑꯗꯨꯇꯪ ꯑꯣꯏꯗꯣꯏꯅꯦꯕ ꯑ ꯃꯣꯏꯁꯨ ꯁꯥꯔꯅꯤ ꯍꯥꯏ ꯑꯩꯈꯣꯏ ꯌꯥꯗ꯭ꯔꯕ ꯄꯣꯠꯅꯤꯅ ꯍꯥꯏꯗꯤ ꯄꯥꯛꯂꯥꯡꯒꯁꯦ ꯄꯨꯡ ꯄꯨꯡ ꯈꯤꯜꯂꯒ ꯑꯗꯨꯝ ꯈꯤꯇꯪ ꯅꯨꯡꯁꯤꯠꯀꯥꯟ ꯁꯤꯜꯂꯀꯥꯟꯗ ꯀꯛ ꯀ꯭ꯔꯛ ꯀꯛ ꯀ꯭ꯔꯛ ꯇꯧꯔꯒ ꯍꯥꯏꯔꯒ ꯈꯤꯜꯂꯛꯀꯗꯧꯕ ꯃꯥꯟꯕꯗꯣ ꯑꯗꯨꯃꯥꯏꯅ ꯇꯧꯔꯦ ꯃꯥꯒꯤ ꯊꯥꯏꯅꯉꯩꯒꯤ ꯄꯦꯂꯥꯃꯥꯇꯤꯁꯦ ꯈꯔ ꯍꯣꯡꯕ ꯃꯥꯜꯂꯦꯕ ꯍꯥꯏꯗꯤ ꯆꯦꯁꯤꯟꯗꯕꯗꯣ ꯄꯣꯄꯣꯛ ꯄꯣꯞꯄꯣꯛ ꯑꯀꯥꯏꯕꯗꯣ ꯑꯗꯣ ꯀꯨꯏꯕꯨꯗꯤ ꯀꯨꯏꯔꯕꯅꯤꯗ ꯁꯤꯁꯤ ꯌꯦꯡꯉꯨꯅꯦ ꯑꯩꯈꯣꯏ ꯄꯨꯄꯣꯏꯅ ꯄꯥꯈꯪ ꯑꯣꯏꯔꯤ ꯀꯥꯏꯗ ꯁꯥꯔꯝꯕ ꯍꯥꯏꯁꯦ ꯆꯍꯤ ꯀꯌꯥꯝ ꯌꯥꯝ ꯌꯦꯡꯉꯨꯅꯤ ꯌꯥꯝꯗ꯭ꯔꯕ ꯆ ꯆꯍꯤꯁꯦ ꯍꯨꯝꯐꯨ ꯃꯗ꯭ꯔꯏꯗ ꯁꯨꯔꯕꯅꯦꯕ ꯀꯨꯏꯅꯦ ꯍꯣꯏ ꯑꯩ ꯑꯩꯈꯣꯏ ꯄꯥꯆꯣꯏꯁꯤꯗ ꯁꯤ ꯃꯣꯏ ꯄꯣꯛꯄ ꯃꯇꯝꯗ ꯁꯥꯕꯅꯦꯕ ꯑꯩꯈꯣꯏ ꯄꯨꯄꯣꯏ ꯄꯣꯛ ꯑꯩꯈꯣꯏꯕꯨꯕꯨꯣꯛ ꯍꯣꯏ ꯑꯩꯅꯁꯨ ꯑꯗꯨꯝ ꯍꯥꯏꯗꯤ ꯑꯉꯥꯡ ꯆꯦꯜꯂꯤ ꯃꯇꯝꯗꯣ ꯍꯥꯏꯗꯤ ꯑꯉꯥꯡ ꯑꯃꯅꯤꯒ ꯌꯥꯎꯔꯛꯄ ꯃꯇꯝꯗ ꯑꯗꯨꯃꯥꯏꯅ ꯇꯧꯔꯒ ꯁꯥꯒꯤꯈꯤꯕꯅꯤ ꯍꯥꯏꯕꯀꯣ ꯀꯨꯏꯔꯕꯅꯤ ꯑꯩꯉꯣꯟꯗ ꯑꯩ ꯐꯣꯇꯣ ꯌꯥꯎꯕ ꯑꯩ ꯀꯣꯛꯄꯩ ꯃꯇꯝꯗ ꯑꯩ ꯄꯥꯝꯕꯒꯤꯒ ꯂꯩꯕꯗꯣ ꯑꯩ ꯐꯤꯕꯝꯁꯨ ꯑꯗꯨꯝ ꯂꯩꯌꯦ ꯍꯥꯏꯗꯤ ꯍꯣꯡꯁꯨ ꯍꯣꯡꯗꯦ ꯍꯡꯁꯨ ꯍꯦꯟꯒꯠꯇꯦ ꯑꯗꯨꯃꯥꯏꯅ ꯑꯗꯨꯝ ꯆꯞ ꯃꯥꯟꯅꯅ ꯂꯩ ꯍꯥꯏꯕ
ꯍꯣꯏ ꯊꯥꯏꯅꯒꯤ ꯌꯨꯝ ꯍꯥꯏꯔꯦꯅꯀꯣ ꯑꯗꯨ ꯍꯣꯏ ꯍꯣꯏ ꯌꯥꯝ ꯆꯦꯠꯄꯁꯨ ꯂꯩ ꯑꯩꯈꯣꯏ ꯕꯖꯦ ꯑꯩꯈꯣꯏ ꯃꯅꯤꯡꯒꯤ ꯕꯖꯦ ꯍꯣꯏꯒꯤ ꯃꯣꯏꯒꯤ ꯌꯨꯝꯁꯤꯗꯤ ꯍꯥꯟꯅ ꯅꯨꯡ ꯑꯆꯧ ꯑꯆꯧꯕꯅꯒ ꯇꯧꯔꯒ ꯐꯥꯎꯟꯗꯦꯁꯟ ꯐꯖꯅ ꯍꯩꯔꯒ ꯁꯥꯈꯤꯕꯅꯤꯅꯀꯣ ꯑꯗꯨꯒ ꯐꯖꯅ ꯍꯧꯖꯤꯛ ꯐꯥꯎꯕ ꯑꯗꯨꯝ ꯂꯤꯡꯉꯦ ꯍꯥꯏꯇꯥꯔꯦ ꯀꯩꯁꯨ ꯇꯧꯗꯦ ꯑꯥꯔ ꯀꯣꯏ ꯇꯧꯕ ꯈꯣꯠꯄ ꯑꯗꯨꯒ ꯃꯣꯏꯅ ꯑꯃꯨꯛ ꯈꯤꯇꯪ ꯀꯩꯅꯣ ꯇꯧꯗ꯭ꯔꯤꯁꯤꯅ ꯑꯃꯨꯛ ꯍꯥꯏꯗꯤ ꯐꯣꯔꯒꯨꯝꯕ ꯇꯧꯔꯛꯄꯁꯦ ꯁꯨꯝ ꯃꯣꯏꯁꯨ ꯃꯍꯤꯛꯅ ꯆꯠꯊꯣꯛꯄ ꯑꯃ ꯂꯩꯕꯅꯦꯕ ꯑꯁꯇꯔ ꯇꯧꯔꯀꯥꯟꯗ ꯁꯨꯃꯥꯏꯅ ꯆꯠꯊꯣꯛꯄꯒꯤ ꯈꯤꯇꯪ ꯈꯤꯇꯪ ꯍꯣꯞꯄ ꯈꯣꯠꯄ ꯇꯧꯕꯒꯤ ꯋꯥꯅꯤꯀꯣ ꯑꯗꯨꯗꯤ ꯑꯗꯨꯝ ꯑꯅꯧꯕ ꯐ꯭ꯂꯣꯔ ꯑꯃ ꯇꯧꯔꯒ ꯐꯖꯅ ꯃꯦꯟꯕ ꯌꯥꯏꯗꯅꯀꯣ ꯑꯗꯨꯃꯥꯏꯅ ꯇꯧꯔꯒ ꯐꯖꯅ ꯂꯩ ꯃꯣꯏꯁꯦ ꯍꯧꯖꯤꯛ ꯐꯥꯎꯕ ꯑꯗꯨꯝ ꯂꯤꯡꯉ ꯂꯩꯔꯤ ꯍꯥꯏꯇꯥꯔꯦꯀꯣ ꯄꯣꯠꯁꯦ ꯑꯗꯨꯝ ꯍꯥꯏꯗꯤ ꯐꯖꯅꯕꯨ ꯁꯥꯈ꯭ꯔꯗꯤ ꯑꯗꯨꯝ ꯀꯨꯏꯅ ꯈꯥꯡꯕ ꯖꯥꯠꯅꯤꯅ ꯎꯝ ꯍꯧꯖꯤꯛꯀꯥꯟꯗꯕꯨ ꯈꯪꯗ꯭ꯔꯦꯀꯣ ꯍꯥꯏꯗꯤ ꯀ꯭ꯋꯥꯂꯤꯇꯤ ꯃꯈꯜ ꯃꯈꯜ ꯃꯈꯜ ꯃꯈꯜ ꯃꯈꯜ ꯊꯣꯛꯂꯛꯄꯅꯤꯅꯀꯣ ꯂꯩꯖꯦꯡꯗꯣ ꯑꯣꯏꯒꯦꯔꯥ ꯑꯩꯈꯣꯏ ꯁ꯭ꯋꯥꯏ ꯂꯩꯖꯦꯡꯗꯤ ꯇꯧꯅꯗ꯭ꯔꯦ ꯑꯗꯨꯒ ꯃꯄꯥꯟꯂꯣꯝꯗꯒꯤ ꯄꯨꯁꯤꯜꯂꯛꯄ ꯂꯩꯖꯦꯡ ꯇꯧꯔꯒ ꯑꯪꯉꯣ ꯍꯥꯏꯗꯤ ꯑꯉꯥꯡ ꯉꯥꯡꯂꯤ ꯉꯥꯡꯂꯤꯒ ꯇꯧꯕ ꯃꯈꯩꯗꯣ ꯑꯗꯨꯃꯥꯏꯅ ꯇꯧꯔꯒ ꯄꯨꯔꯒ ꯑꯗꯨꯝ ꯁꯥꯟꯅꯕ ꯅꯤ ꯍꯧꯖꯤꯛꯀꯥꯟꯗꯤ ꯑꯗꯨꯝ ꯏꯅꯥ ꯅꯥꯟꯅꯀꯣ ꯆꯦꯜꯂꯤꯕ ꯆꯦꯠꯠꯇꯗꯤ ꯈꯪꯗꯦ ꯍꯥꯏ ꯕꯦꯂꯦꯗꯤꯇꯤ ꯍꯥꯏꯕ ꯑꯃꯁꯁꯨ ꯂꯩꯗꯅꯀꯣ ꯀꯌꯥꯝ ꯀꯨꯏꯅ ꯆꯠꯄꯅꯣ ꯈ ꯀꯩꯅꯣ ꯍꯥꯏꯕ ꯑꯃꯁꯨ ꯂꯩꯗꯅꯀꯣ ꯑꯗꯨ ꯂꯩꯗꯤ ꯂꯩꯔꯝꯒꯅꯤ ꯆꯍꯤ ꯁꯨꯃꯩ ꯆꯠꯄ ꯍꯥꯏꯕ ꯑꯝ
ꯍꯣꯏ ꯑꯗꯨꯅꯤ ꯌꯦꯡꯉꯒ ꯑꯩ ꯇꯧꯗꯣꯏ ꯃꯌꯥꯝꯁꯦ ꯊꯕꯛꯁꯦꯀꯣ ꯁꯨꯝ ꯆꯍꯤ ꯌꯥꯝꯃꯩ ꯃꯇꯤꯛ ꯊꯕꯛꯁꯦ ꯑꯗꯨꯝ ꯍꯦꯟꯗꯤ ꯍꯦꯟꯒꯠꯂꯑꯦ ꯑꯗꯣ ꯑꯗꯨꯝ ꯋꯥꯈꯜꯗꯒꯁꯨ ꯈꯜꯂꯛꯑꯦ ꯑꯩꯁꯤꯕꯨ ꯉꯝꯈꯤꯗꯣꯏꯔꯥ ꯉꯝꯃꯔꯣꯏꯗ꯭ꯔꯥ ꯑꯩꯅ ꯇꯧꯗꯣꯏꯁꯤꯕ ꯑꯗꯒꯤ ꯃꯇꯝꯁꯨ ꯑꯩꯁꯤꯂꯛꯇꯕ ꯇꯥꯏꯞ ꯇꯧꯕꯗꯣ ꯍꯥꯏꯕꯗꯤ ꯆꯍꯤ ꯃꯉꯥ ꯇꯧꯕꯁꯤꯗ ꯑꯩꯅ ꯂꯣꯏꯅ ꯉꯝꯅꯉꯥꯏ ꯁꯤꯠꯂꯛꯄ ꯍꯥꯏꯗꯣ ꯍꯥꯏꯗꯤ ꯑꯩꯅ ꯑꯃꯨꯛ ꯍꯣꯏ ꯄꯩꯁꯥꯁꯦ ꯑꯗꯨꯝ ꯍꯧꯖꯤꯛꯇꯒꯤ ꯇꯧꯔꯒ ꯍꯥꯏꯗꯤ ꯌꯨꯝ ꯃꯐꯝ ꯁꯥꯕꯕꯁꯤ ꯌꯦꯡꯉꯅꯤꯅ ꯂꯥꯛ ꯑꯩꯈꯣꯏ ꯀꯨꯟꯊ꯭ꯔꯥ ꯈꯛꯇꯪꯅ ꯌꯥꯔ ꯐꯖꯅ ꯑꯃ ꯁꯥꯒꯦ ꯍꯥꯏꯕꯗ ꯑꯗꯨꯝ ꯌꯥꯡꯈꯩ ꯑꯃ ꯃꯊꯛꯇ ꯆꯪꯉꯛꯑꯅꯦꯕꯀꯣ ꯑꯗꯒꯤ ꯌꯨꯝꯐꯝꯁꯨ ꯑꯃꯨꯛ ꯃꯦꯟ ꯇꯥꯕ ꯄꯣꯠ ꯑꯣꯏꯗꯣꯏꯔꯤꯁꯤꯅ ꯑꯗꯒꯤ ꯑꯩ ꯁꯤꯗ ꯁꯥꯔꯅꯤ ꯍꯥꯏꯕꯁꯨ ꯑꯣꯏꯗꯦ ꯑꯩꯈꯣꯏꯒꯤꯁꯤ ꯍꯧꯖꯤꯛ ꯂꯩꯔꯤꯕ ꯌꯨꯝꯐꯝꯁꯤꯗ ꯑꯃꯨꯛ ꯅꯨꯡꯉꯥꯏꯇꯕ ꯍꯥꯏꯕꯗꯤ ꯂꯝꯕꯤꯁꯨ ꯐꯖꯅ ꯂꯩꯇꯦ ꯒꯥꯔꯤ ꯑꯃ ꯊꯧꯖꯤꯟꯒꯦ ꯑꯗꯒꯤ ꯒꯥꯔꯤ ꯑꯃ ꯈꯥꯝꯃꯝ ꯊꯝꯒꯦ ꯑꯗꯒꯤ ꯄꯨꯈ꯭ꯔꯤ ꯃꯆꯥ ꯑꯃ ꯁꯪꯒꯣꯏ ꯃꯆꯥ ꯑꯃ ꯁꯨꯝ ꯍꯥꯏꯗꯤ ꯌꯨꯝ ꯑꯃ ꯑꯣꯏꯕꯒꯤ ꯂꯩꯗꯅꯀꯣ ꯑꯗꯨꯒꯨꯝꯕ ꯊꯝꯐꯝ ꯈꯣꯠꯐꯝꯗꯨꯁꯨ ꯑꯝꯇ ꯂꯩꯇꯕꯅꯤꯅ ꯃꯊꯥ ꯁ꯭ꯋꯥꯏꯗ ꯇꯧꯔꯤꯁꯦ ꯄꯨꯟꯁꯤꯁꯦ
ꯍꯣꯏ ꯑꯗꯨꯁꯨ ꯑꯗꯨꯁꯨ ꯕꯦꯔꯥ ꯀꯥꯏ ꯍꯥꯏꯕꯗꯤ ꯂꯝꯕꯤ ꯊ ꯊꯣꯛꯐꯝ ꯂꯩꯇꯕꯁꯤꯅꯦꯕ ꯈ꯭ꯋꯥꯏ ꯃꯔꯨ ꯑꯣꯏꯔꯤꯁꯦ ꯍꯥꯏꯗꯤ ꯄꯣꯠ ꯆꯩꯩ ꯊꯝꯅꯤꯡꯉꯛꯄ ꯑꯗꯩ ꯆꯠꯊꯣꯛ ꯆꯠꯁꯤꯟ ꯇꯧꯔꯀꯥꯟꯗ ꯃꯤꯒꯤ ꯍꯥꯏꯗꯤ ꯄꯣꯠꯇꯣ ꯐꯥꯎꯐꯝ ꯈꯣꯠꯐꯝꯗꯣ ꯅꯨꯡꯉꯥꯏꯇ꯭ꯔꯒꯗꯤ ꯍꯌꯦꯡ ꯂꯩꯕꯗꯨꯁꯨ ꯅꯨꯡꯉꯥꯏꯇꯕꯅꯦꯕ ꯑꯗꯒꯤ ꯏꯆꯤꯟ ꯆꯤꯟꯁꯤꯜꯂꯅꯤ ꯍꯥꯏꯗꯤ ꯅꯣꯏ ꯀꯀꯥ ꯍꯣꯏꯅ ꯃꯃꯥꯡꯒꯤ ꯁꯨꯃꯥꯡ ꯖꯒꯥꯗꯨ ꯂꯩꯇꯥꯥꯔꯒꯗꯤ ꯄꯣꯠꯇꯣ ꯌꯥꯝ ꯆꯤꯟꯔꯅꯤꯗꯅꯀꯣ ꯑꯗꯨꯃꯥꯏꯅ ꯑꯃ ꯐꯤꯕꯝꯗꯣ ꯂꯩꯔꯦ ꯑꯗ ꯈꯪꯗꯦ ꯌꯦꯡꯉꯣ ꯐꯒꯗꯕꯀꯣ ꯎ
ꯍꯣꯏ ꯐꯔꯦ ꯐꯔꯦ ꯑꯗꯨ ꯅꯪꯗꯤ ꯄꯣꯊꯥꯔꯛꯑꯣ ꯑꯩꯈꯣꯏꯏꯁꯦ ꯌꯥꯝ ꯈꯣꯡꯉꯦ ꯑꯩꯁꯨ ꯆꯪꯉꯒ ꯊꯝꯅꯕ ꯇꯧꯔꯒꯦꯀꯣ ꯎꯝ ꯊꯝꯃ ꯃꯊꯝ
ꯎꯝ
ꯈꯪꯅꯅ ꯅꯪꯣ